ꯀꯂꯧ
ꯑꯧ ꯀꯩꯗꯧꯅꯣ
ꯃꯔꯤ
ꯑꯩꯁ ꯍꯨꯗꯤ ꯅꯨꯡꯉꯥꯏꯇꯦꯗ ꯕ꯭ꯔꯥꯖꯤꯜ ꯁꯤꯈ꯭ꯔꯤꯕꯒꯦ
ꯑꯁ ꯑꯩꯁꯨ ꯅꯨꯡꯉꯥꯏꯇꯦꯅꯦ ꯑꯗꯨꯗꯣ ꯕ꯭ꯔꯥꯖꯔ ꯁꯤꯈꯤꯕꯗꯣ
ꯑꯩꯈꯣꯏꯗꯤ ꯆꯥꯛꯁꯨ ꯆꯥꯗ꯭ꯔꯤ ꯍꯥꯏꯕ꯭ꯔꯥꯁꯤ ꯁꯤꯕꯒꯤ
ꯆꯞꯁꯨ ꯆꯥꯗꯦ
ꯍꯣꯏ ꯅꯣꯏꯗꯤ ꯅꯪꯗꯤ ꯆꯥꯨꯔꯕꯣ
ꯆꯔꯔꯤꯗ ꯆꯥꯛꯇ
ꯑꯩꯈꯣꯏꯗꯤ ꯑꯩꯈꯣꯏ ꯍꯨꯏ ꯑꯁꯤꯗ ꯂꯩ ꯃꯤꯗꯤ ꯆꯞ ꯆꯥꯔꯣꯏ ꯍꯥꯏꯅ ꯑꯩꯈꯣꯏꯕꯨꯁꯨ ꯆꯥꯛꯁꯨ ꯊꯣꯡꯕꯤꯗꯦ ꯑꯗꯨ ꯄꯤꯁꯨ ꯄꯤꯗꯦ
ꯑꯍ ꯑꯗꯣ ꯍꯂꯥꯟꯅꯗꯤ ꯅꯩꯔꯦꯗ
ꯑꯩꯈꯣꯏ ꯍꯂꯦꯟꯁꯤꯀꯣ ꯇ꯭ꯔꯦꯛꯇꯔꯅ ꯑꯗꯨꯃꯅꯗꯨ ꯈꯟꯃꯟꯕꯒꯤ ꯒꯣꯜ ꯒꯣꯜ ꯒꯣꯜꯒꯤ ꯃꯦꯆꯤꯟ ꯑꫭꯏ ꯎꯏ ꯑꯣ ꯎꯄꯥꯏ ꯂꯩꯇꯦꯗꯥ ꯕ꯭ꯔꯥꯖꯤꯜ ꯀꯥꯅꯤꯡꯉꯁꯨ
ꯑꯦꯔꯤ
ꯀꯩꯗꯣꯅꯣ ꯅꯪ
ꯁꯨꯝꯔꯅꯤ ꯏꯗꯤ
ꯑꯁ ꯁꯨꯝ ꯂꯩꯗ ꯑꯩꯁꯨ ꯐꯝꯂꯒ ꯂꯩꯗ ꯅꯪ ꯆꯥꯛꯀꯔꯤ ꯁꯪꯒꯨꯝꯕ ꯆꯥꯂꯣ ꯍꯧꯖꯤꯛꯒ
ꯑꯁ ꯍꯧꯖꯤꯛꯀꯥꯟꯁꯦ ꯆꯝꯐꯨꯅꯅꯥ ꯅꯝꯕ ꯆꯥꯏꯌꯦ ꯍꯥꯏꯠꯇ
ꯏꯁ ꯁ꯭ꯈꯠꯇ ꯆꯥꯗ ꯑꯣꯏꯣꯏꯗꯦ
ꯍꯟꯗꯛꯇꯤ ꯁꯥ ꯆꯥꯕ ꯌꯥꯗꯦꯗ ꯁꯥꯕꯅꯤꯅ
ꯁꯥꯕꯁꯨ ꯁꯥꯅ ꯅꯠꯇ꯭ꯔꯗꯤ ꯑꯩꯈꯣꯏꯗꯤ
ꯆꯪꯗ꯭ꯔꯦꯕ
ꯁꯥ ꯈꯛꯇ ꯆꯥꯗ꯭ꯔꯗꯤꯀꯣ
ꯎꯝ
ꯌꯥꯗꯕ ꯃꯤꯅꯁꯨ ꯌꯥꯗꯦ ꯑꯩꯈꯣꯏꯅꯁꯨ ꯌꯥꯗꯦ ꯑꯗꯨꯒꯤ ꯄꯨꯟꯅ ꯌꯥꯗꯕ ꯆꯥꯛ ꯆꯥꯕꯅꯤꯗ ꯍꯨꯏꯗꯦ ꯑꯗꯨꯁꯨ ꯏꯔꯅꯤ ꯈꯛꯇ
ꯑ ꯌꯦꯟꯇ
ꯃꯣꯏꯦ ꯆꯥꯕꯁꯨ ꯄꯦꯟꯗꯦꯅꯦ ꯀꯔꯤ ꯇꯧꯕꯤꯔꯣ ꯈꯪꯗꯦꯅꯦ ꯑꯩꯈꯣꯏꯁꯦ ꯅꯤꯁꯥ ꯅꯤꯁꯥ ꯑꯣꯏꯦ ꯅꯥꯏ
ꯍꯡꯗꯤ ꯀꯅꯥꯇꯑꯒꯦ
ꯀꯔꯤ ꯍꯥꯏꯕ
ꯍꯌꯦꯡꯗꯤ ꯀꯅꯥ ꯇꯒꯦ
ꯍꯌꯦꯡꯗꯤ
ꯄꯣꯣꯔꯇꯨꯒꯜ ꯅꯠꯇ꯭ꯔ
ꯍꯌꯦꯡꯤ ꯄꯠꯀꯒꯥ ꯑ ꯏꯁꯄꯦꯟ ꯍꯣꯏ ꯆꯨꯝꯃꯦ
ꯑꯗꯨꯒ ꯑꯃꯗꯤ ꯃꯦꯠꯆ ꯀꯌꯥꯅꯣ
ꯃꯦꯁ꯭ꯔꯣ
ꯎꯝ
ꯑꯁ ꯑꯩꯗꯤ ꯈꯪꯗꯦꯗꯣ ꯃꯦꯁꯗꯤ
ꯅꯠꯇꯕ ꯄꯣꯔꯇꯨꯒꯜꯒ ꯏꯁꯄꯦꯟꯗꯪ ꯂꯕ ꯌꯦꯡꯉꯣꯅꯤ
ꯋꯥꯠꯇ ꯍꯜꯂꯣ
ꯅꯪꯒꯤ ꯕꯦꯛꯒ꯭ꯔꯥꯎꯟ ꯅꫭꯏꯁꯇꫭ ꯈꯔ
ꯑꫭ
ꯎꯝ
ꯌꯥꯔꯦꯀꫭ
ꯎꯝ ꯈꯔ ꯌꯥꯔꯦ
ꯑꯣ
ꯄꯣꯔꯇꯨꯒꯜꯒ ꯏꯁꯄꯦꯟ ꯀꯅꯥ ꯁꯄꯣꯔꯠ ꯇꯧꯕꯤꯔꯣ
ꯁꯄꯦꯅꯤꯗ ꯄꯣꯔꯇꯨꯒꯕꯨꯗꯤ ꯔꯣꯅꯦꯜꯗꯣꯕꯨꯗꯤ ꯀꯔꯤ ꯀꯗꯥꯏꯗꯒꯤ ꯀꯔꯝꯍꯥꯏꯅ ꯁꯞꯄꯣꯔꯠ ꯇꯧꯒꯗꯅꯣ ꯍꯥꯏꯁꯨ ꯍꯥꯏꯗ꯭ꯔꯒ
ꯁꯄ ꯇꯥꯎꯅꯤꯡꯗ ꯅꯨꯡꯁꯤꯗ꯭ꯔꯣꯅꯦ ꯔꯣꯅꯥꯗꯣꯗ ꯅꯨꯡꯁꯤꯗ꯭ꯔꯣꯅꯦ
ꯔꫭꯅꯦꯜꯗꫭꯕꯨꯗꯤ ꯅꯨꯡꯁꯤꯗꯦꯗ
ꯑꯗꯨ ꯅꯨꯡꯁꯤꯕꯗꯤ ꯅꯨꯡꯁꯤꯌꯦ ꯑꯗꯨ ꯃꯥꯗꯤ ꯀꯒꯤꯗ ꯃꯥꯗꯤ ꯀꯔꯤꯅꯣ ꯀꯌꯥꯃꯨꯛ ꯄꯥꯝꯗꯦꯕ
ꯎꯝ
ꯏꯁꯀꯤꯜ ꯂꯩꯗꯕꯤꯒꯤꯀꯣ
ꯎꯝ
ꯅꯪꯗꯤ ꯀꯅꯥꯕꯨ ꯁꯞꯄꯣꯔꯠ ꯇꯧꯒꯦꯔꯥ ꯉꯁꯤ
ꯑꯁ ꯑꯩꯗꯤ ꯄꯣꯣꯔꯇꯨꯒꯜꯒ ꯁꯄꯟꯗꯤ ꯄꯣꯣꯔꯇꯨꯒꯜꯗ ꯁꯄꯣꯔꯠꯔꯒꯦ
ꯄꯣꯠꯒ
ꯎꯝ
ꯑꯗꯨꯗꯤ ꯔꯣꯅꯦꯜꯗ ꯎꯧꯕꯅꯤꯅꯦ
ꯄꯣꯔꯇꯨꯒꯜꯒ ꯏꯁꯄꯦꯟꯗꯤ ꯑꯩꯗꯤ ꯄꯣꯔꯇꯨꯒꯜ ꯁꯄꯣꯔꯠ ꯇꯧꯔꯒꯦ ꯑꯗꯨꯕꯨ ꯍꯟꯗꯛ ꯆꯍꯤꯗꯤ ꯐ꯭ꯔꯦꯟꯁꯅ ꯂꯧꯔꯅꯤꯗ
ꯈꯪꯗꯦꯗ ꯐꯥꯟꯁꯨ ꯀꯌꯥꯃꯨꯛ ꯌꯥꯝ ꯍꯥꯏꯗꯦꯗ
ꯍꯩꯕꯅꯤꯗ ꯍꯩꯕꯅꯤꯗ
ꯌꯦꯡꯉꯨꯀꯣ ꯌꯥꯝꯃꯅ ꯉꯝꯒꯅꯤ ꯏꯁꯄꯦꯟꯅ
ꯐꯖꯗꯦꯀꯣꯗꯤ
ꯑꯁ ꯃꯥꯒꯤ ꯄ꯭ꯂꯦ ꯅꯪ ꯎꯗ꯭ꯔꯣꯅꯦ ꯏꯁꯀꯤꯜꯗꯣ ꯒꯣꯜ ꯆꯟꯕꯗꯣ ꯑꯁ ꯍꯥꯏꯗꯤ ꯎꯔꯒꯀꯣ ꯀꯩꯅꯣ ꯃꯥꯏ ꯃꯥ ꯑꯣꯏꯅꯤꯡꯉꯤꯗ
ꯍꯣꯏ ꯏꯁꯄꯦꯟꯈꯣꯏꯁꯨ ꯊꯤꯗꯦ ꯐꯖꯩꯌꯦ
ꯑ ꯏꯁ ꯏꯁꯄꯤꯟꯅ ꯍꯥꯏꯈꯦꯅꯦꯍꯦ ꯍꯧꯖꯤꯛꯀꯥꯟꯗꯤ ꯍꯧꯖꯤꯛ ꯅꯨꯄꯤꯒꯨꯝꯕꯗꯤ ꯀꯣꯏꯗꯕ꯭ꯔꯣ
ꯀꯣꯏꯗꯗ
ꯀꯔꯤ ꯀꯗꯕꯔꯣꯅꯦ
ꯑꯁ ꯋꯥꯏꯌꯦꯅꯦ ꯅꯪꯗꯤ ꯀꯣꯏꯕ꯭ꯔꯣ
ꯑꯁ ꯀꯔꯤ ꯋꯥꯕ꯭ꯔꯣꯅ ꯍꯥꯏ ꯅꯨꯄꯤ ꯀꯣꯏꯏꯕ ꯋꯥꯔꯗꯤ ꯑꯁ ꯑꯩꯈꯣꯏꯗꯤ ꯀꯨꯟꯒꯃꯥꯎ ꯑꯣꯏꯗ
ꯀꯃꯥꯏ ꯀꯃꯥꯏꯅ ꯇꯧꯕ
ꯄꯣꯊꯥꯅꯤꯡꯉꯥꯏ ꯃꯇꯝꯁꯨ ꯂꯩꯇꯦ ꯑꯗꯨ ꯀꯨꯟ ꯑꯃ ꯀꯣꯏꯔꯒ
ꯅꯨꯡꯇꯤꯒꯤ ꯑꯣꯏꯅꯅꯁꯦꯗꯤ ꯍꯥꯏꯗ꯭ꯔꯣ
ꯑꯁ ꯇꯨꯝꯕ ꯃꯇꯥꯡꯁꯨ ꯂꯩꯇꯦ ꯑ ꯀꯣꯏꯕ ꯈꯛꯇꯅꯤ ꯂꯥꯛ ꯅꯨꯄꯤꯕꯨ ꯀꯣꯏꯕ ꯈꯛꯇꯅꯤ ꯂ ꯀꯨꯏꯅꯦꯦ ꯀꯨꯟꯒꯨꯝꯕ ꯀꯣꯏꯔꯒꯀꯣ ꯃꯣꯏꯒꯤ ꯌꯨꯝꯗ ꯑꯗꯨꯝ ꯆꯠꯄ
ꯎꯝ ꯍꯝ
ꯅꯪꯗꯤ ꯄꯥꯝꯗ꯭ꯔꯣ ꯅꯪꯕꯨ ꯄꯥꯝꯗꯕꯤꯔꯥ
ꯅꯪꯕꯨ ꯄꯥꯝꯗꯕꯒꯤꯔꯣ ꯅꯠꯇ꯭ꯔꯗꯤ ꯅꯪꯅ ꯄꯥꯝꯗꯕꯒꯤꯔꯣꯅꯦꯅꯦ ꯑꯩꯁ ꯑꯗꯨꯃ ꯂꯩꯔꯗꯤ ꯌꯥꯔꯗ
ꯑꯃꯗꯤ ꯂꯩꯔꯦꯕ ꯑꯩꯒꯤꯁꯦ
ꯑꯃꯗꯤꯗꯤ ꯂꯩꯔꯦ
ꯅꯇꯕ
ꯑꯃꯥꯗꯤ ꯍꯥꯞꯈꯣꯟ ꯌꯥ ꯑꯗꯨꯗ
ꯌꯥꯝ ꯅꯤꯡꯖꯦ ꯍꯥꯏꯔꯁꯨ ꯃꯥꯗꯤ ꯐꯖꯅꯞ ꯇꯥꯕꯅꯤꯍ
ꯎꯝ
ꯑ
ꯅ ꯍꯟꯗꯛꯇꯤ ꯅꯪ ꯕ꯭ꯔꯥꯖꯤꯜꯗ ꯐꯖꯅ ꯁꯞꯄꯣꯔꯠ ꯇꯧꯕ ꯃꯥꯜꯂꯦꯍꯦ
ꯍꯅꯦ ꯑꯁ ꯑꯌꯨꯛꯗ ꯆꯥ ꯆꯥꯗꯔꯤꯌꯦ ꯆꯥꯛꯁꯨꯂꯝꯈ꯭ꯔꯦ ꯎꯝ
ꯅꯤꯡꯃ ꯃꯥꯇ ꯅꯅꯨꯡꯉꯥꯏꯇ ꯍꯥ
ꯌꯦꯁ ꯎ
ꯑꯗꯨꯣ ꯇꯑꯣꯅꯤꯗꯣꯂ ꯐ
ꯑꯣꯏ ꯏ ꯎꯅꯤꯗ ꯑꯩꯗꯤ ꯏꯁꯄꯦꯟ ꯏꯁꯄꯦꯟ ꯏꯁꯄꯦꯟ ꯑꯗꯨꯒ ꯕ꯭ꯔꯥꯖꯤꯜ ꯑꯗꯨꯒ ꯑ ꯖꯦꯟꯗꯤ ꯇꯤꯝ ꯑꯍꯨꯝꯁ ꯏꯁꯄꯣꯔꯠꯇ ꯑꯣꯏꯗ ꯑꯗꯨ ꯕ꯭ꯔꯥꯖꯤꯜꯗꯤ ꯊꯣꯛꯈ꯭ꯔꯦ ꯑꯗꯨ ꯇꯤꯝ ꯑꯅꯤꯗꯤ ꯂꯩꯔꯤꯗ
ꯎꯝ ꯑꯥꯔꯖꯦꯟꯇꯤꯅꯥꯗꯤ ꯁꯦꯃꯤꯐꯥꯏꯅꯦꯜ ꯐꯥꯎꯗꯤ ꯀꯥꯕ ꯌꯥꯏ
ꯍꯣꯏꯍꯣꯏ ꯃꯦꯁꯤꯗꯤ ꯌꯥꯝ ꯀꯜꯂꯤꯌꯦꯀꯣ ꯍꯧꯖꯤꯛꯀꯥꯟꯁꯨ
ꯑ ꯌꯦꯅꯦ ꯐꯖꯗ ꯁꯅꯔꯤꯕ
ꯃꯥꯔꯤ ꯌꯥꯝ ꯍꯥꯏꯩꯗ
ꯎꯝ ꯅ ꯃꯥꯣ ꯉ ꯃꯃꯗꯤ ꯍꯥ
ꯍꯥꯥ
ꯅꯦꯃꯥꯗꯣ ꯉꯁꯤ ꯄ꯭ꯂꯦ ꯉꯃ ꯃꯗꯤ ꯍꯥꯥ ꯕ꯭ꯔꯥꯖꯤꯜꯗꯣ ꯉꯁꯤ ꯉꯝꯃꯗꯤ ꯌꯦꯡꯉꯨꯅꯤ
ꯍꯅꯦ
ꯑꯗꯣ ꯃꯣꯏ ꯉꯁꯤꯃꯨ ꯑꯔꯖꯦꯟꯇꯤꯅꯥꯒ ꯇꯥꯗꯣꯏ ꯃꯥꯜꯂꯦ ꯃꯣꯏꯄꯨꯔꯗꯣ
ꯑꯣ ꯑꯗꯨꯔ
ꯎꯝ
ꯅꯦꯛꯁ ꯃꯦꯠꯁꯇꯤ ꯑꯥꯔꯖꯦꯟꯇꯤꯅꯥꯒ ꯑꯗꯨꯗꯤ ꯅꯣꯔꯋꯦꯗꯥꯇꯥꯔꯦꯅꯦ
ꯎꯝ ꯑꯗꯨꯃꯥꯏꯅ ꯇꯥꯕ ꯇꯥꯔꯦ
ꯍꯌꯦꯡ ꯉꯁꯤꯗꯤ ꯉꯁꯤ ꯑꯍꯤꯡꯗꯤ ꯁꯥꯟꯅꯔꯣꯏꯕꯣ
ꯁ ꯍꯤꯟꯗꯤ ꯐꯣ ꯐꯣꯇꯣꯜ ꯑꯩꯈꯣꯏ ꯕꯦꯁ ꯃꯣꯏꯒꯤ ꯒ꯭ꯔꯨꯞꯇꯣ
ꯍꯌꯦꯡ ꯑꯗꯨꯗꯤ ꯍꯌꯦꯡ ꯍꯤꯡ ꯆꯂꯛꯑꯅꯤꯀꯣ
ꯍꯌꯦꯡ ꯉ ꯃ ꯁꯅ ꯇꯉꯔꯦ
ꯑꯣ ꯔꯥꯎꯟ ꯁꯤꯛꯁꯇꯤꯟ ꯑꯣꯏꯔꯔꯕꯣ
ꯇꯅ ꯁꯁꯇꯤꯟ ꯍ ꯑꯗꯣ ꯀꯩꯅꯣꯗꯤ ꯅꯣꯔꯋꯦ ꯑꯩꯈꯣꯏꯗꯤ ꯀꯩꯅꯣ ꯀ꯭ꯋꯥꯇꯔ ꯐꯥꯏꯅꯦꯜ ꯆꯪꯈ꯭ꯔꯦꯅꯦ
ꯀ꯭ꯋꯥꯇꯔ ꯐꯥꯏꯅꯜ ꯆꯪꯈ꯭ꯔꯦ ꯑꯁ ꯑꯗꯨꯗꯤ ꯌꯥꯝ ꯐꯔꯦꯗ ꯍꯂꯦꯟꯕꯨꯁꯨ ꯍꯥꯂꯦꯟꯕꯨꯁꯨ ꯍꯥꯞꯇꯤ ꯍꯥꯞꯅꯤꯡꯕꯅꯤꯀꯣ ꯀꯟꯃꯟꯕꯤꯒꯦ
ꯀꯂꯕ ꯐꯖꯅ
ꯁꯨ ꯌꯥꯝꯃꯦ ꯆꯦꯟꯕꯁꯨ ꯉꯝꯃꯦ ꯑꯁ
ꯄꯔꯪ ꯀꯂꯦꯕ ꯅꯨꯗ
ꯅꯣꯏꯅꯦ ꯀꯔꯤ ꯆꯥꯕꯤꯔꯣꯅꯦ ꯃꯣꯏ ꯑꯩꯉꯣꯟꯗ ꯍꯥꯡꯁꯤꯔꯥ ꯃꯉꯣꯟꯗ ꯀꯔꯤꯁꯥꯔꯒ ꯑꯣꯏ ꯑꯩꯉꯣꯟꯗ ꯀꯔꯤ ꯀꯔꯤ ꯆꯥꯔꯒ ꯑꯗꯨꯃꯥꯏꯅ ꯁꯥꯟꯅꯥꯎꯔ ꯍꯪꯖꯔꯣꯈꯣꯏ
ꯃꯥꯒꯤ ꯃꯥꯅ ꯍꯥꯏꯗꯨꯗꯤ ꯔꯦꯠ ꯃꯤꯠꯀꯨꯝꯕ ꯔꯣ ꯃꯤꯜ ꯃꯥꯗꯤ ꯗꯥꯥꯏ ꯐꯖꯕꯅꯦ ꯑꯗꯨꯃꯛ ꯀꯩꯝ ꯆꯥꯗꯕꯅꯤ ꯑꯗꯨ ꯃꯤꯗꯣ ꯗꯥꯏ ꯐꯖꯕꯅꯦꯕ
ꯍꯣꯏꯅ
ꯔꯦꯗꯃꯤꯠꯀꯨꯝꯕ ꯁꯟꯒꯨꯝꯕꯗꯣ ꯄꯠꯂꯂꯝ ꯆꯥꯕꯅꯦꯕ ꯃꯔꯣ ꯃꯨ
ꯌꯦꯟꯔꯨꯝꯒꯨꯝꯕꯗꯤ ꯆꯥꯗꯦ
ꯆꯥꯕꯅꯤ ꯍꯣꯅꯤꯒꯨꯝꯕ
ꯑꯝ
ꯃꯥ ꯏꯁꯇꯤꯛꯇꯣ ꯑꯦꯁ ꯇꯤ ꯑꯦ ꯀꯦ ꯔꯃꯤꯗ ꯆꯥ ꯂꯩ ꯄꯣꯆꯤꯟꯗ ꯃꯥꯒꯤꯦ ꯀ ꯒꯣꯜ ꯏꯁꯀꯣꯔꯤꯡꯒꯤ ꯄꯋꯔꯗ ꯑꯩꯉꯣꯟꯗ ꯈꯨꯀꯟꯗ
ꯁꯚꯦꯟ ꯑꯣꯏꯔꯨꯀꯣ ꯃꯥꯒꯤ ꯏꯁꯀꯣꯔꯗꯣ ꯒꯣꯜꯗꯣ
ꯃꯥꯒꯤꯗꯣ ꯃꯥꯁꯨ ꯁꯥꯕꯦꯟ ꯌꯧꯔꯝꯃꯅꯤ
ꯃꯤꯁꯤꯁꯨ ꯁꯕꯦꯟ ꯑꯣꯏꯔꯀꯣ
ꯍꯣꯏ ꯑꯗꯨꯒ ꯀꯅꯥꯅꯣ ꯃꯗꯣ ꯁꯕꯦꯡ ꯌꯥꯎꯕ ꯑꯃꯁꯨ ꯂꯩꯕꯅꯤ
ꯎꯝꯝ ꯃꯄꯦꯅ
ꯑꯣ ꯄꯕꯤꯁꯨ ꯄꯕꯤꯁꯨ ꯍꯣꯏ ꯑꯁ ꯄꯕꯁꯨꯣꯏ ꯂꯩꯔꯦꯀꯣ ꯐꯥꯒꯤ ꯐꯥꯒꯤ ꯇꯧꯅꯨ ꯍꯩ
ꯅꯣꯏꯅꯦ ꯃꯥꯒꯤ ꯏꯁꯄꯤꯠꯁꯨ ꯌꯥꯕꯅꯤꯌꯦ ꯑꯗꯨ ꯍꯜꯂꯦꯟꯕꯁꯨ
ꯍꯝ
ꯍꯥꯂꯦꯟ ꯍꯂꯦꯟ ꯍꯥꯂꯦꯟꯅ ꯍꯦꯟꯅ ꯀꯟꯈ꯭ꯔꯦꯅꯦ
ꯑꯁꯂꯦꯟ ꯍꯥꯜꯂꯦꯟꯗꯦ ꯍꯥꯏꯦꯟꯅ ꯀꯂꯅꯤ
ꯑꯂꯦꯅ ꯀꯂꯦꯗ
ꯊꯤ ꯀ ꯂꯩꯗꯂꯦꯅ
ꯈꯂꯦꯟꯅ ꯀꯟꯦꯗ ꯑꯩꯒꯤꯗꯃꯅꯦ
ꯑꯗꯨꯝ ꯌꯦꯡꯕꯗ ꯈꯪꯉꯦꯕ
ꯆꯦꯟꯕꯁꯨ ꯃꯤꯕꯨ ꯑꯗꯨꯝ ꯇꯦꯛꯀꯜ ꯇꯧꯕꯁꯨ
ꯎꯝ ꯌꯥꯝ ꯐꯖꯩꯌꯦꯕ
ꯎꯝ
ꯐꯖꯅꯁꯅꯗ ꯃꯣꯏ
ꯃꯣꯏꯒꯤ ꯇꯤꯝꯗꯤ ꯅꯥꯏꯟ ꯅꯥꯏꯟ ꯄ꯭ꯂꯦꯌꯔꯗꯤ ꯑꯗꯨꯝ ꯗꯤꯐꯦꯟꯁꯤꯞꯇ ꯂꯩꯈ꯭ꯔꯒ ꯑꯃ ꯃꯥꯕꯨ ꯑꯗꯨꯝ ꯏꯁꯇ꯭ꯔꯥꯏꯀꯔꯗ ꯊꯝꯂꯒ ꯑꯗꯨꯁꯨ ꯌꯥꯏꯅꯦ ꯃꯣꯏꯗꯤ
ꯌꯥꯕꯅꯦ ꯇꯇꯟ ꯁꯥꯟꯅꯔꯁꯨ
ꯍꯣꯏ ꯃꯥ ꯑ ꯂ ꯂꯥꯁ ꯃꯡꯕꯅ ꯂꯦꯞꯂꯒ ꯆꯦꯟꯕꯁꯨ ꯃꯣꯏꯁꯨ ꯃꯣꯏꯗꯤ ꯉꯝꯗꯦ ꯃꯥꯕꯨ ꯏꯁꯁ ꯍꯧꯖꯤꯛꯇꯤ ꯆꯥꯂꯝꯈ꯭ꯔꯦ
ꯑꯣꯏꯕ
ꯆꯠꯂꯝꯈ꯭ꯔꯦꯕ
ꯑ ꯆꯥꯕ ꯌꯥꯔꯦꯗ ꯊꯦꯡꯉꯦꯗ ꯑꯩꯈꯣꯏꯗꯤ ꯑꯌꯨꯛ ꯆꯥꯕꯗꯣ ꯑꯃꯨꯛ ꯂꯥꯝꯒꯦ ꯇꯧꯔꯦ
ꯃꯤꯅꯁꯨ ꯄꯤꯗꯦ ꯑꯩꯈꯣꯏ ꯆꯥꯕꯁꯨ ꯌꯥꯔꯣꯏ ꯍꯥꯏꯈ꯭ꯔꯦ ꯑꯩꯈꯣꯏ ꯉꯝꯗꯕ ꯑꯩꯈꯣꯏ ꯁꯞꯄꯣꯔꯠ ꯇꯧꯕ ꯇꯤꯦꯝ ꯁꯤꯗꯨꯒꯤ
ꯑꯆꯥ ꯅꯪꯁꯨ ꯀꯥ ꯂꯩꯕ꯭ꯔꯣ
ꯎꯝ ꯏꯝꯐꯥꯜꯗ ꯂꯩꯗ
ꯑꯥ ꯑꯩꯁꯨ ꯅ ꯀꯔꯤꯖꯒꯥꯗꯅꯣ
ꯑꯦꯁꯦꯝꯕ꯭ꯂꯤ ꯑꯦꯁꯦꯝꯕ꯭ꯂꯤ ꯍꯣꯜ ꯉꯥꯛꯇ
ꯑꯆꯥ ꯑꯗꯨꯝꯕꯗꯣ ꯍꯥꯏ ꯀꯥꯔꯤꯌꯦ ꯑꯗꯨꯝꯕꯗꯣ ꯍꯥꯏ